ꯍꯜꯂꯣ
ꯑꯥ ꯇꯥꯕ꯭ꯔꯣ
ꯎꯝ ꯇꯥꯏ ꯇꯥꯏ ꯀꯩꯁꯨ ꯇꯧꯔꯝꯗꯦꯗ ꯍꯤꯞꯄꯒ ꯂꯩꯌꯦ
ꯎꯝ ꯇꯨꯝꯃ ꯗꯣꯏꯔꯣ
ꯎꯝ ꯇꯨꯝꯃꯗꯅꯤ
ꯑꯣ ꯆꯥꯛꯇꯤ ꯆꯥꯔꯕꯣ
ꯆꯔꯦ ꯆꯔꯦ ꯅꯪꯗꯤ ꯁꯥꯔꯕꯣ
ꯆꯥꯔꯦꯗ ꯉꯁꯥꯏꯅ
ꯀꯔꯤ ꯃꯊꯦꯜ ꯆꯥꯒꯦ
ꯑ ꯑꯩꯈꯣꯏꯅ ꯆꯥꯕꯗꯣ ꯀꯔꯤꯔꯥ ꯁꯧꯒ꯭ꯔꯤ ꯁꯧꯒ꯭ꯔꯤ ꯊꯣꯡꯉꯦ
ꯑꯩꯁꯨ ꯁꯧꯒ꯭ꯔꯤ ꯆꯥꯏ
ꯎꯝ ꯃꯥꯅꯩꯅꯦ ꯀꯩ ꯀꯩ ꯇꯧꯔꯤꯒꯦ ꯅꯪꯗꯤ
ꯇꯧꯗꯦ ꯁꯨꯝ ꯂꯩꯌꯦ ꯅꯪꯗꯤ ꯀꯔꯤ ꯇꯧꯕ꯭ꯔꯣ
ꯑꯩꯗꯤ ꯀꯣꯂꯦꯖ ꯇꯧꯔꯤ
ꯀꯔꯤ ꯀꯣꯂꯦꯖ ꯀꯥꯕ꯭ꯔꯣ
ꯗꯤ ꯑꯦꯝꯗ ꯅꯪꯗꯤ ꯂꯣꯏꯔꯕꯣ
ꯑꯣꯏꯔꯤꯗ
ꯂꯣꯏꯔꯦ ꯍꯥꯏꯕ꯭ꯔꯣ ꯅꯠꯇ꯭ꯔꯥ ꯂꯣꯏꯗ꯭ꯔꯤ ꯍꯥꯏꯕ꯭ꯔꯣ
ꯂꯣꯏꯗ꯭ꯔꯤ ꯍꯥꯏꯔꯒ
ꯑꯣ ꯅꯪ ꯅꯦꯠꯋꯥꯛ ꯅꯨꯡꯉꯥꯏꯇꯕꯒꯤ
ꯀꯩ ꯀꯩ ꯀꯩ ꯁꯦꯝꯅꯣ ꯀꯩ ꯁꯦꯝ ꯅꯣꯅꯪ
ꯑꯨꯝ ꯊꯥꯔꯠ
ꯑꯩꯈꯣꯏꯅꯤ ꯆꯞ ꯃꯥꯟꯅꯩ ꯑꯩꯁꯨ ꯗꯤꯑꯦꯝꯗꯅꯤ ꯀꯩ ꯗꯤꯄꯥꯔꯠꯃꯦꯟ
ꯁꯣꯁꯤꯌꯣꯂꯣꯖꯤ
ꯑꯣ ꯊꯦꯡꯅꯔꯝꯒꯅꯤ ꯑꯗꯨꯗꯤ ꯑꯩꯁꯨ ꯍꯤꯁꯇ꯭ꯔꯤ ꯗꯤꯄꯥꯔꯠꯃꯦꯟꯅꯤ
ꯍꯤꯁꯇ꯭ꯔꯤꯗꯤꯄꯥꯔꯃꯦꯟ ꯑꯣ ꯈꯡꯗꯦ
ꯗꯤ ꯑꯦꯝꯁ ꯁ꯭ꯇꯨꯗꯦ ꯉꯥꯛꯇꯅꯤ ꯁꯤ ꯒ꯭ꯔꯨꯞꯇ ꯂꯩꯕꯁꯤꯗꯤ
ꯑꯩꯗꯤ ꯈꯪꯗꯦ ꯍꯥꯟꯅ ꯑ ꯀꯩꯅꯣꯅꯤꯗ ꯑꯩꯗꯣ ꯗꯤ ꯑꯦꯝꯗ ꯇꯧꯔꯝꯃꯦꯕꯀꯣ ꯑꯗꯨ ꯇꯣꯛꯈ꯭ꯔꯦ ꯑꯩ
ꯑꯦ
ꯑꯩ ꯁꯦꯀꯦꯟ ꯁꯦꯝ ꯐꯥꯎ ꯇꯃꯝꯃꯦ ꯑꯦꯛꯖꯥꯝ ꯊꯥꯕ ꯂꯣꯏꯔꯒ ꯊꯥꯔꯠ ꯁꯦꯝꯒꯤ ꯑꯦꯠꯃꯤꯁꯟ ꯇꯧꯗ꯭ꯔꯦ ꯑꯩ ꯀꯩꯅꯣ ꯑꯁꯤ ꯇꯥꯏꯌꯦꯜꯒꯤ ꯄꯣꯂꯤꯇꯦꯛꯅꯤꯛꯇ ꯏꯟꯖꯤꯅꯤꯌꯥꯔꯤꯡꯒꯤ ꯇꯝꯃꯅꯤ
ꯑꯩ ꯀ꯭ꯂꯥꯁ ꯇꯦꯟ ꯂꯣꯏꯔꯛꯄ ꯃꯇꯝꯗ ꯑꯗꯨꯗꯁꯨ ꯑꯩꯉꯣꯟꯗ ꯇꯝꯁꯦ ꯇꯝꯁꯦꯅ ꯇꯧꯔꯛꯄꯅꯤ ꯑꯩ ꯇꯝꯅꯤꯡꯗꯕ
ꯍꯨꯝ ꯇꯝꯃꯨ ꯌꯥꯎꯗ꯭ꯔꯣ ꯑꯣꯄꯣꯔꯆꯨꯅꯤꯇꯤ ꯂꯩꯔꯒ
ꯏꯟꯖꯤꯅꯤꯌꯥꯔꯤꯡ ꯂꯥꯏꯟꯁꯤ ꯇꯦꯛꯅꯤꯀꯦꯜ ꯂꯥꯏꯟꯒꯨꯝꯕ ꯏꯟꯇꯔꯦꯁ ꯂꯩꯇ꯭ꯔꯕ
ꯎꯝ ꯎꯝ ꯑꯥꯏ ꯁꯤ
ꯀ꯭ꯂꯥꯁ ꯇ‌ꯦꯟ ꯂꯣꯏꯕ ꯃꯇꯝꯗ ꯆꯠꯄꯗꯤ ꯌꯥꯔꯕꯅꯤ
ꯍꯣꯏ ꯌꯥꯕꯅꯦ ꯑꯗ‌ꯣ ꯑꯩꯅ ꯏꯂꯚꯦꯟ ꯏꯂ ꯏꯂꯦꯚꯦꯟꯇꯣ ꯇꯝꯅꯤꯡꯕꯒꯤ ꯇꯝꯊ‌ꯣ
ꯇꯛꯀꯦꯜꯗ ꯀꯔꯤ ꯀꯔꯤ ꯇꯝꯕ꯭ꯔꯣꯅꯦ ꯁꯤꯚꯤꯜ ꯏꯟꯖꯤꯅꯤꯌꯥꯔꯤꯡ ꯇꯝꯕ꯭ꯔꯣ
ꯎꯝ ꯁꯤꯕꯦꯜ ꯅꯣꯏꯗꯤ ꯀ꯭ꯂꯥꯁ ꯇꯧꯕ꯭ꯔꯣ
ꯀ꯭ꯂꯥꯁ ꯑꯃ ꯑꯅꯤ ꯈꯛꯇꯪ ꯇꯧꯋꯦ ꯍꯟꯗꯛꯀꯥꯟꯗꯤ ꯐꯖꯅ ꯇꯧꯗ꯭ꯔꯦ ꯁꯨꯇꯤꯁꯨ ꯂꯥꯛꯑꯅꯤ ꯁꯝꯃꯔ ꯕ꯭ꯔꯦꯛ
ꯅꯨꯃꯤꯠ ꯀꯌꯥꯅꯣ
ꯈꯪꯗꯦꯗ ꯁꯚꯦꯟꯇꯤꯟꯗꯒꯤ ꯊꯥꯅꯤ ꯍꯥꯏꯕꯅꯤ ꯊꯥꯔꯇꯤ ꯐꯥꯔꯁꯠ ꯐꯥꯎꯔ ꯊꯥꯒꯅꯤ ꯍꯥꯏꯕꯅꯤ
ꯂꯤꯛꯑꯦꯍꯦ
ꯎꯝ ꯂꯤꯛꯄꯅ‌ꯦ
ꯁꯨꯇꯤꯔ
ꯑꯦꯠꯃꯤꯁꯟꯃꯨꯛ ꯇꯧꯔ‌ꯣꯅꯥ
ꯇꯜꯂꯦꯗ ꯑꯩ ꯇꯧ ꯇꯧꯅꯤꯡꯗ꯭ꯔꯦ ꯑꯩ ꯗꯤ ꯑꯦꯝꯗꯣ ꯈꯤꯔꯦ ꯑꯗꯨꯒꯤ ꯂꯥꯛꯈ꯭ꯔꯝꯅꯦ
ꯆꯍꯤ ꯑꯃ ꯑꯅꯤ ꯈꯛꯇ ꯇꯝꯃꯒ ꯈꯤꯕꯗꯤ ꯅꯪꯁꯨ ꯍꯦꯟꯃꯜꯂꯤ ꯑꯗꯨ ꯁꯤꯗꯤ
ꯎꯝ ꯑꯩ ꯑꯩꯗꯣ ꯏꯂꯚꯦꯟ ꯇꯨꯋꯦꯜꯐꯇ ꯁꯦꯅꯥꯄꯇꯤ ꯂꯩꯕꯅꯦꯕ
ꯑꯣ
ꯑꯗꯣ ꯍꯣꯁꯇꯦꯜ ꯂꯩꯕꯗꯨꯗ ꯑꯩꯗꯣ ꯑꯗꯨꯝ ꯍꯣꯁꯇꯦꯜ ꯂꯩꯔꯁꯨ ꯌꯨꯝꯗꯒꯤ ꯌꯥꯝꯅ ꯊꯥꯞꯅ ꯂꯩꯔꯁꯨ ꯑꯝ ꯀꯃꯥꯏꯅ ꯍꯥꯏꯒꯅꯤ ꯏꯇ‌ꯣꯝꯇ ꯑꯁ ꯀꯝ ꯂꯩꯕꯒꯤ ꯐꯤꯂꯤꯡꯗꯣ ꯂꯩꯇꯕꯅꯦꯕ ꯑꯩꯉꯣꯟꯗ ꯎ ꯂꯣꯏ ꯁꯣꯁꯦꯂꯥꯏꯁ ꯑꯣꯏꯕꯅꯦꯕ ꯑꯗꯨ ꯗꯤ ꯑꯦꯝ ꯍꯦꯛ ꯌꯧꯔꯛꯄꯗ ꯑꯩ ꯀꯩꯅꯣꯝ ꯑꯣꯟꯈ꯭ꯔꯦ ꯑꯩ
ꯅꯪ ꯗ‌ꯣꯝ ꯕꯣꯁꯀꯣꯗ ꯇꯝꯕ꯭ꯔꯅꯦ ꯃꯔꯥꯡ
ꯎꯝ ꯀꯩꯅꯣꯗ ꯑꯥ ꯃꯥꯎꯟ ꯑꯕꯦꯔ‌ꯦꯁ
ꯑꯣ
ꯈꯪꯕ꯭ꯔꯥ
ꯈꯪꯉꯤ ꯈꯪꯉꯤ
ꯎꯝ ꯃꯥꯎꯟ ꯑꯦꯚꯔꯦꯁꯇ
ꯌꯥꯝ ꯅꯨꯡꯉꯥꯏꯕꯅꯤꯗ ꯃꯥꯎꯟ ꯑꯦꯚꯔꯦꯁꯇꯣ ꯀꯥꯕꯗꯤ ꯐꯪꯗ‌ꯦ ꯑꯗꯨ ꯅꯨꯡꯉꯥꯏꯕꯅꯤ
ꯂꯣꯏꯔꯦ ꯍꯦꯛ ꯀꯥꯁꯨ ꯀꯥꯗꯕꯤꯗ
ꯑꯩꯈꯣꯏ ꯗ‌ꯣꯝꯕꯣꯁꯀꯣꯗꯗꯤ ꯀꯣꯏꯔꯛꯄꯅꯦ ꯅꯍꯥꯟ ꯂꯥꯁ ꯏꯌꯥꯔꯗ ꯆꯥꯗꯨꯕꯤ ꯐꯥꯎ ꯌꯧꯋ‌ꯦ ꯑꯩꯈꯣꯏ
ꯎꯝ ꯑꯩꯗꯤ ꯏꯂꯕꯦꯟ ꯇꯨꯋꯌꯦꯜꯞ ꯑꯩꯈꯣꯏꯁꯨ ꯀꯔꯤꯔꯥ ꯇꯨꯋꯌꯦꯞ ꯀꯥꯔꯤꯉꯩꯗ ꯫ ꯎꯝ ꯖꯨꯀꯣ ꯚꯦꯜꯂꯤ ꯆꯠꯁꯦ ꯍꯥꯏꯅꯔꯝꯕꯅꯦ ꯑꯗꯩꯗꯤ ꯑꯦꯛꯖꯥꯝ ꯂꯣꯏꯔꯒꯗꯤ ꯂꯣꯏ ꯌꯨꯝ ꯆꯠꯅꯤꯡꯕꯒꯤ ꯐꯤꯕꯔ ꯍꯧꯔꯛꯈ꯭ꯔꯦ ꯫
ꯑꯗꯩꯗꯤ ꯆꯠꯇ꯭ꯔꯦ ꯑꯗꯨꯒ ꯫ ꯏꯝꯐꯥꯜ ꯂꯩꯕ ꯃꯇꯝꯗ ꯑꯃꯨꯛ ꯆꯠꯂꯁꯦ ꯍꯥꯏꯕ ꯃꯇꯝꯗ ꯫ ꯑꯥ ꯀꯔꯤꯔ ꯃꯩ ꯆꯥꯛ ꯆꯥꯛꯑꯦ ꯍꯥꯏꯕꯗꯣ ꯑꯃ ꯫ ꯖꯨꯀꯣ ꯕꯦꯅꯤ ꯃꯩ ꯆꯥꯛꯑꯦ ꯍꯥꯏꯕꯗꯣ
ꯎꯝ ꯎꯝ ꯎꯝ
ꯑꯗꯩꯗꯤ ꯑꯗꯨꯝ ꯆꯠꯇ꯭ꯔꯦ ꯫
ꯅꯪꯗꯤ ꯌꯨꯝ ꯑꯗꯒꯤ ꯂꯥꯞꯅ ꯂꯩꯕ ꯌꯥꯗꯦꯅ ꯫
ꯎꯝ
ꯈꯣꯡꯁꯤ ꯌꯥꯔꯣꯏ ꯌꯥꯔꯣꯏ ꯅꯥꯄꯤꯅꯕꯨ ꯫
ꯑꯦ ꯀꯩꯅꯣ ꯍꯥꯏꯁꯦ
ꯅꯨꯄꯤꯗꯤ ꯫ ꯌꯨꯝꯗꯁꯨ ꯂꯩ ꯌꯨꯝꯗ ꯂꯩꯒꯗꯕ ꯅꯠꯇꯦꯅ ꯫
ꯑꯦ ꯑꯗꯨꯗꯤ ꯀꯥꯏ ꯂꯩꯌꯣ ꯍꯥꯏꯕꯅꯣ
ꯅꯨꯄꯥꯒꯤ ꯌꯨꯝꯗ ꯆꯥꯏꯀꯅꯤ ꯑꯗꯨꯗꯤ ꯅꯪ ꯀꯃꯥꯏꯅ ꯇꯧꯒꯅꯤ ꯫
ꯑꯗꯨꯅ ꯀꯦꯁ ꯑꯃꯅꯦ
ꯑꯗꯨꯒ ꯆꯞ ꯃꯥꯟꯅꯩ ꯫
ꯃꯥꯅꯗꯦ
ꯃꯤ ꯑꯃꯇ ꯂꯩꯕ ꯐꯥꯎ ꯌꯥꯗꯦ ꯍꯥꯏꯔꯗꯤ ꯌꯨꯝꯁꯦ ꯫ ꯆꯠꯇꯔꯤ ꯉꯥꯢꯗ ꯅꯪꯒꯤ ꯅꯨꯄꯥꯗꯨ ꯅꯪꯒꯤ ꯌꯨꯝꯗ ꯄꯨꯔꯛꯑꯒ ꯂꯩꯕ ꯇꯥꯔꯦ ꯫ ꯌꯥꯍꯣꯡ ꯏꯟꯕ ꯫ ꯑꯁ ꯌꯥꯔꯦ
ꯏꯪꯍꯟꯕ ꯏꯪꯍꯟꯒꯅꯤ ꯑꯩꯅ
ꯁꯤꯒꯨꯝꯕꯗꯤ ꯑꯩꯉꯣꯟꯗꯗꯤ ꯌꯥꯔꯣꯏ ꯫
ꯑꯩ ꯑꯩꯒꯤ ꯑꯣꯏꯅ ꯍꯥꯏꯕꯤꯕꯅꯦ
ꯅꯨꯄꯥꯗꯤ ꯅꯨꯄꯥ ꯊꯣꯛꯀꯗꯕꯅꯤ ꯅꯨꯄꯤꯅ ꯍꯥꯏꯕ ꯏꯟꯒꯗꯕ ꯅꯠꯇꯦ ꯏꯟꯕ ꯗꯤ ꯏꯟꯕ ꯌꯥꯏ ꯑꯗꯣ ꯁꯤꯒꯨꯝꯕꯁꯤꯗꯤ ꯍꯦꯟꯃꯟꯈ꯭ꯔꯦ ꯫
ꯑꯥ ꯅꯪ ꯅꯪꯁꯨ ꯅꯨꯄꯤꯗ ꯌꯥꯝ ꯊꯃꯣꯏ ꯁꯦꯡꯅ ꯅꯨꯡꯁꯤꯔꯗꯤ ꯂꯩꯒꯅꯤꯅ ꯫
ꯅꯨꯡꯁꯤꯔꯁꯨ ꯁꯤꯗꯤ ꯍꯦꯟꯃꯜꯂꯤ ꯫ ꯅꯨꯄꯤꯗꯤ ꯅꯨꯄꯥꯒꯤ ꯌꯨꯝꯗ ꯂꯩꯒꯗꯕꯅꯤ ꯍꯥꯏꯔꯒ ꯂꯣꯏꯔꯦ ꯀꯩꯅꯣ ꯫
ꯑꯥ ꯌꯥꯔꯦ ꯌꯥꯔꯦ ꯑꯗꯨꯒꯤ ꯋꯥꯗꯣ ꯅꯪꯒꯤ ꯅꯨꯄꯤꯒ ꯈꯥꯟꯅꯈ꯭ꯔꯣ꯫
ꯀꯅꯥꯅ ꯈꯪꯅꯤ ꯅꯪ ꯑꯣꯏꯔꯝꯕꯁꯨ ꯌꯥꯏ ꯍꯌꯦꯡꯋꯥꯏ ꯂꯝꯕꯤꯗꯒꯨꯝꯕ ꯅꯪ ꯊꯦꯡꯅꯔꯗꯤ ꯀꯃꯥꯏꯅ ꯇꯧꯕ ꯑꯗꯨꯒ ꯈꯪꯅꯔꯛꯑꯗꯤ ꯀꯃꯥꯏꯅ ꯇꯧꯕ ꯫
ꯑꯣ ꯊꯦꯡꯅꯔꯗꯤ ꯑꯣ ꯅꯪꯗꯣ ꯑꯗꯨꯔꯥ ꯗꯨꯔꯥ ꯂꯣꯏꯔꯦ ꯫ ꯂꯣꯏꯔꯦꯅ ꯋꯥ ꯂꯣꯏꯔꯦ ꯫
ꯗꯨꯔ ꯗꯨꯔ
ꯎꯝ ꯅꯪꯗꯣ ꯑꯗꯨꯅꯦꯀꯣ ꯑꯗꯨꯅꯦꯀꯣ ꯑꯥ ꯗꯤ ꯑꯦꯝꯗ ꯇꯝꯃꯝꯕꯗꯨ ꯅꯠꯇ꯭ꯔꯥ ꯍꯤꯁꯇ꯭ꯔꯤ ꯗꯤꯄꯥꯔꯠꯃꯦꯟꯗꯒꯤ ꯫ ꯅꯪ ꯅꯪ ꯕꯦꯛ ꯀꯌꯥ ꯆꯥꯒꯦ ꯐꯔꯁꯇ ꯫
ꯆꯥꯗꯦꯗ
ꯐꯩꯅꯦ ꯑ ꯑꯩꯈꯣꯏ ꯁꯣꯁꯤꯌꯣꯂꯣꯖꯤ ꯗꯤ ꯕꯦꯛ ꯆꯥꯕ ꯃꯤ ꯌꯥꯝꯕ ꯃꯥꯜꯂꯦ ꯑꯩꯁꯨ ꯆꯥꯗꯦ
ꯑꯗꯨꯒ ꯀꯔꯤꯒꯤ ꯇꯣꯛꯄ꯭ꯔꯥ
ꯑꯁꯨꯝ ꯈꯪꯗꯩ ꯀꯃꯥꯏ ꯍꯥꯏꯒꯅꯤ ꯑꯩꯉꯣꯟꯗ ꯌꯥꯝ ꯅꯨꯡꯉꯥꯏꯇꯕ ꯑꯃ ꯐꯥꯎꯕꯗꯣ
ꯑꯩꯁ
ꯑꯁ ꯔꯦꯟꯗ ꯂꯩꯕ꯭ꯔꯣ ꯎꯝ ꯊꯥꯗ ꯀꯌꯥ ꯄꯤꯒꯦ
ꯊꯥꯗ ꯎꯝ ꯂꯤꯁꯤꯡ ꯑꯍꯨꯝ ꯄꯤꯌꯦ ꯑꯁ
ꯎ ꯎꯝ ꯑꯍ
ꯅꯪꯗꯤ ꯍꯣꯁꯇꯦꯜ ꯂꯩꯕ꯭ꯔꯣ
ꯑꯥ ꯑꯩ ꯌꯨꯝ ꯂꯩꯔꯤꯗ ꯍꯧꯖꯤꯛꯄꯨꯗꯤ ꯍꯣꯁꯇꯦꯜ ꯆꯪꯉꯅꯤ ꯍꯨꯝ ꯍꯨꯝ
ꯃꯣꯏ ꯑꯦꯗꯃꯤꯁꯟ ꯇꯧꯔꯣ ꯃꯤꯌꯦꯝꯗ ꯂꯩꯕ ꯅꯨꯡꯉꯥꯏꯕꯅꯦ ꯅꯪ ꯅꯪ ꯅꯨꯡꯉꯥꯏꯕ ꯐꯪ ꯅꯨꯡꯉꯥꯏꯐꯝ ꯈꯪꯗ ꯇꯧꯏ ꯅꯪ ꯅꯃꯥꯟꯅꯕꯤꯁꯨ ꯂꯩꯔꯝꯃꯣꯏ ꯅꯪ
ꯑꯩ ꯂꯩꯥꯏꯌꯦꯅ ꯍꯣꯏ ꯂꯩꯕꯨꯗꯤ ꯂꯩꯌꯦ ꯑꯗꯨꯕꯨ ꯀꯃꯥꯏꯅ ꯍꯥꯏꯒꯅꯤ ꯑꯥ ꯌꯥꯝꯅ ꯐ꯭ꯔꯤ ꯑꯣꯏꯗꯕꯗꯣ ꯉꯥꯡꯅꯕ ꯃꯇꯝꯗ ꯌꯥꯝꯅ ꯈꯪꯗꯦ ꯍꯨꯝ ꯀꯃꯥꯏꯅ ꯍꯥꯏꯗꯣꯏꯅꯣ
ꯋꯥ ꯌꯥꯝ ꯄꯦꯠꯄꯗꯣ ꯑꯗꯨ ꯑꯣꯏꯕ ꯑꯗꯨꯒꯤ ꯇꯟꯕ
ꯅꯨꯡꯉꯥꯏꯇꯦꯗꯥ
ꯍ ꯑꯩꯅ ꯑꯩꯒꯤ ꯖꯦꯅꯦꯔꯤꯛ ꯄꯦꯄꯔꯗꯣ ꯍꯤꯁꯇ꯭ꯔꯤ ꯂꯧꯕꯅꯦꯕ ꯑꯥ
ꯅꯔꯩꯗꯤ ꯏꯪꯂꯤꯁ ꯇꯥꯕꯅꯦ
ꯎꯝ ꯗꯥꯔꯁꯤ ꯈꯪꯉꯝꯒꯅꯤꯅ
ꯇꯥꯈꯨꯝ ꯇꯈꯤꯕꯒꯨꯝ ꯂꯥꯛꯈꯤꯕꯒꯨꯝ ꯇꯧꯋꯤ
ꯎꯝ ꯈꯔ ꯋꯥꯡꯉꯒ ꯎꯅꯣꯞ ꯗꯨꯝ ꯍꯥꯞꯄꯅꯦ ꯃꯥꯗꯣ
ꯅꯨꯡꯉꯥꯏꯕꯅꯦꯍꯦ ꯖꯦꯅꯔꯦꯜ ꯏꯪꯂꯤꯁꯇꯤ ꯃꯦꯝꯅ ꯑꯗꯨꯝ ꯈꯥꯏꯕꯅꯦ ꯅꯣꯡꯃꯩ ꯄꯨꯔꯛꯑꯦ ꯑꯗꯨꯒꯨꯝꯕ ꯀꯔꯤꯅꯣ ꯀꯔꯤꯅꯣꯃ ꯌꯥꯝꯅ ꯋꯥꯊꯤ ꯌꯥꯝ ꯉꯥꯡꯒꯟꯕꯅꯤ
ꯍꯨꯝ
ꯌꯥꯝ ꯅꯨꯡꯉꯥꯏꯕꯅꯦ ꯅꯪ ꯅꯨꯡꯉꯥꯏ ꯀꯣꯂꯦꯖꯀꯤ ꯅꯨꯡꯉꯥꯏꯕ ꯅꯪ ꯈꯪꯗ꯭ꯔꯤꯉꯩꯗ ꯅꯪ ꯇꯣꯛꯄꯁꯤꯗꯤ ꯅꯨꯡꯉꯥꯏꯇꯦꯗ
ꯀꯣꯂꯦꯖꯀꯤ ꯅꯨꯡꯉꯥꯏꯕꯗꯨꯁꯨ ꯈꯪꯅꯤꯡꯗ꯭ꯔꯕꯒꯤ ꯇꯣꯛꯈ꯭ꯔꯕ
ꯑꯁ
ꯀꯗꯥꯏꯗꯒꯤ ꯀꯔꯤꯔꯥ ꯐ꯭ꯔꯦꯁꯔꯁ ꯃꯤꯠ ꯐ꯭ꯔꯦꯁꯔꯁ ꯃꯤꯠ ꯇꯧꯕꯗꯨ ꯂꯣꯏꯔꯦ ꯑꯩꯗꯤ ꯇꯨꯝꯅꯤꯡꯕꯅ ꯁꯤꯔꯦ
ꯑꯩꯗꯤ ꯑꯗꯨꯒꯨꯝꯕ ꯆꯠꯇꯦ ꯑꯗꯨꯒꯨꯝꯕ ꯄ꯭ꯔꯣꯒ꯭ꯔꯥꯝꯒꯨꯝꯕ ꯑꯩ ꯆꯠꯇꯦ
ꯑꯅꯤ ꯑꯍꯣꯏ ꯑꯈꯣꯏ ꯐ꯭ꯔꯦꯁꯔꯁꯀꯤ ꯑꯃꯔꯛ ꯑꯃꯈꯛꯇ ꯆꯥꯟꯁ ꯂꯥꯛꯄꯅꯤꯅ ꯐ꯭ꯔꯦꯁꯔꯁ ꯑꯣꯏꯒꯗꯕꯁꯦ ꯑꯃ ꯍꯥꯏꯗꯤ ꯂ ꯑꯣꯟꯂꯤ ꯋꯥꯟ ꯇꯥꯏꯝ ꯑꯣꯏꯒꯗꯕꯅꯤꯅ ꯑꯗꯨꯝ ꯃꯦꯃꯣꯔꯤ ꯑꯣꯏꯅꯤꯡꯉꯥꯏ ꯆꯠꯀꯦꯅ ꯐꯥꯔꯁ ꯗꯦꯗꫭ ꯆꯠꯄꯅꯦꯕ
ꯍꯥꯏꯗꯤ ꯀꯣꯂꯦꯖꯇ ꯐꯪꯁꯟꯒ ꯑꯃ ꯂꯩꯔꯦ ꯍꯥꯏꯗꯤ ꯆꯠꯇ꯭ꯔꯦ ꯑꯗꯨꯒꯨꯝꯕ ꯏꯁꯄꯣꯔꯠ ꯀꯨꯝꯍꯜꯂꯦ ꯍꯥꯏꯗꯤ ꯆꯠꯂꯦ
ꯎꯝ ꯁꯄꯣ꯭ꯔꯠꯇꯨꯅ ꯍꯟꯅ ꯇꯟꯁꯤꯡꯂꯥꯛꯑꯦ
ꯎꯝ ꯅꯪ ꯅꯨꯡꯉꯥꯏꯐꯝ ꯈꯪꯗ꯭ꯔꯦ ꯑꯗꯨꯗꯤ
ꯑꯩ ꯑꯗꯨ ꯑꯩ ꯑꯩꯅ ꯄꯥꯝꯕꯁꯨꯀꯣ ꯑꯩ ꯇꯤꯟꯅꯅꯤꯡꯉꯥꯏ ꯃꯤ ꯂꯩꯇꯦꯕ